ꯍꯜꯂꯣ
ꯑ ꯇꯥꯕ꯭ꯔꯣ
ꯑꯣ ꯇꯥꯏꯌꯦ ꯇꯥꯏꯌꯦ
ꯀꯩꯗꯧꯔꯤꯅꯣ
ꯁꯨꯝ ꯐꯝꯃꯒ ꯚꯤꯎ ꯌꯦꯡꯉꯝꯕꯅꯤꯗ
ꯏꯁ ꯀꯔꯤ ꯚꯤꯌꯨꯅꯣ ꯍꯥ
ꯇꯥꯕ꯭ꯔꯣ
ꯍꯣꯏ ꯇꯥꯏꯌꯦ ꯀꯩ ꯕꯤꯌꯨꯅꯣ
ꯎꯝ ꯀꯩ ꯍꯥꯏꯕꯅꯣ ꯇꯥꯏ ꯇꯥꯏ ꯍꯥꯏꯔꯛꯑꯣ
ꯀꯔꯤ ꯅꯪ ꯐꯝꯃꯒ ꯀꯔꯤ ꯇꯧꯔꯤꯕꯅꯣ
ꯀꯔꯤꯅꯣꯕ ꯎꯝ
ꯑꯗꯣ ꯐꯝꯃꯒ ꯀꯔꯤ ꯇꯧꯔꯤꯅꯣ ꯍꯥꯏꯕꯅꯦ
ꯚꯤꯌꯨ ꯌꯦꯡꯉꯝꯕꯅꯤꯗ ꯁꯨꯝ ꯇꯧꯅꯤꯡꯉꯥꯏ ꯂꯩꯇꯒꯤꯀꯣ ꯕꯣꯜ ꯉꯥꯏꯕ ꯑꯣꯏꯅ ꯑꯗꯨꯝ ꯐꯝꯃꯒ
ꯑꯣ ꯆꯥꯛ ꯆꯥꯕ ꯂꯣꯏꯔꯦ
ꯆꯞꯇꯤ ꯍꯣꯏ ꯀꯨꯏꯔꯦ ꯆꯥꯕ
ꯀꯩ ꯏꯟꯖꯥꯡ ꯆꯥꯒꯦ
ꯎꯁꯣꯏꯒ ꯁꯥꯎꯒ꯭ꯔꯤ ꯆꯥꯏ
ꯍꯥꯎꯋꯤꯅꯦ
ꯎꯝ
ꯌꯥꯝ ꯆꯥꯔꯝꯕ꯭ꯔꯣ
ꯍꯣꯏ ꯈꯤꯇꯪ ꯈꯤꯇꯪꯗꯤ ꯈꯔ ꯌꯥꯝꯃꯦ ꯆꯥꯕꯗꯣ
ꯍꯨꯝꯍꯨꯝ ꯅꯪꯁꯨ ꯕꯣꯁ ꯁꯥꯟꯅꯒꯦꯔꯣ
ꯍꯣꯏ ꯕꯣꯜ ꯌꯦꯡꯒꯅꯤ ꯅꯪꯗꯤ ꯌꯦꯡꯒꯦꯔꯣ
ꯑꯩꯁꯨ ꯈꯪꯗꯦ ꯌꯥꯔꯗꯤ ꯌꯦꯡꯁꯤꯔꯥ ꯅꯗꯤ ꯈꯜꯂꯦ
ꯀꯩ ꯀꯅꯥ ꯁꯞꯄꯣꯔꯠ ꯇꯧꯔꯤꯕ
ꯑꯩ ꯉꯁꯤꯁꯦ ꯏꯪꯂꯦꯟꯗ ꯁꯞꯄꯣꯔꯠ ꯇꯧꯒꯦ
ꯃꯦꯁꯤ
ꯅꯣ ꯏꯪꯂꯦꯟ ꯑꯦꯟ ꯁ꯭ꯄꯦꯟ
ꯑꯣ ꯑꯗꯨꯗꯤ ꯅꯪ ꯏꯪꯂꯦꯟꯒꯤ ꯁꯞꯄꯣꯔꯠꯇ ꯂꯩꯔꯦꯍꯥ
ꯎꯝ ꯅꯪꯗꯤ ꯃꯦꯁꯤ
ꯍꯣꯏ ꯑꯩꯈꯣꯏꯗꯤ ꯃꯦꯁꯤꯅꯤꯗ
ꯑꯥ ꯃꯦꯁꯤꯁꯤꯀꯣ ꯑꯩ ꯍꯥꯟꯅꯗꯤ ꯄꯥꯝꯕꯅꯦꯕ ꯄꯥꯝꯃꯦꯕ ꯑꯗꯨꯕꯨ ꯃꯥꯒꯤ ꯐꯦꯟꯁ ꯁꯤꯡꯗꯣ ꯑꯁ ꯐꯦꯟꯁꯤꯡꯗꯣ
ꯑꯗꯨꯕꯨꯗꯤ ꯂꯣꯏꯅ ꯇꯧꯅꯕꯅꯦꯗ ꯔꯣꯅꯥꯜꯗꯣꯈꯣꯏꯒꯤꯁꯨ ꯅꯩꯃꯥꯔꯁꯨ ꯑꯗꯨꯝ ꯇꯧꯕꯅꯦ ꯏꯁꯇꯥꯔ ꯄ꯭ꯂꯦꯌꯥꯔꯕꯨ ꯑꯣꯏꯔꯗꯤ ꯑꯗꯨꯝ ꯃꯔꯩ ꯌꯦꯠꯅꯒꯅꯤ ꯐꯦꯟꯁꯤꯡꯗꯨ
ꯍꯣꯏ ꯃꯔꯩ ꯌꯦꯠꯅꯔꯦ ꯔꯣꯅꯥꯜꯗꯣꯁꯨ ꯇꯜꯂꯦ ꯃꯦꯁꯤꯁꯨ ꯇꯜꯂꯦ ꯃꯣꯏꯗ ꯇꯟꯕ ꯅꯠ ꯇꯕ ꯃꯣꯏꯒꯤ ꯐꯦꯟꯁꯤꯡꯗꯣ ꯍꯦꯟꯖꯤꯟ ꯕ ꯑꯃ ꯌꯥꯎꯕ ꯑꯗꯨꯒꯤꯅꯦꯗ
ꯃꯦꯁꯤꯒꯤ ꯐꯦꯟꯁꯨ ꯍꯟꯗꯛꯀꯥꯟ ꯇꯣꯏꯅ ꯃꯦꯁꯤꯁꯦ ꯀꯥꯕꯒꯤ ꯌꯥꯝꯅ ꯍꯩꯄꯥ ꯁꯥꯔꯛꯑꯦꯕ
ꯎꯝ ꯅꯪꯗꯤ ꯑꯗꯨꯗꯤ ꯖꯨꯠ ꯕꯤꯂꯤꯡꯒꯝꯔꯣ ꯏꯪꯂꯦꯟ ꯇꯧꯕꯒꯤꯗꯤ
ꯖꯨꯗ
ꯖꯨꯗ ꯖꯨꯠ ꯕꯦꯂꯤꯡꯒꯝꯁꯨ ꯃꯥꯒꯤ ꯑꯥꯏꯗꯣꯂꯤꯁꯇꯤ ꯃꯦꯁꯤꯅꯤ ꯀꯩꯅꯣ
ꯈꯪꯗ꯭ꯔꯦ ꯃꯥꯗꯤ ꯃꯥꯅꯦ ꯑꯩꯗꯤ ꯑꯩ ꯇꯣꯉꯥꯜꯂꯦ ꯑꯩ ꯑꯩꯀꯣ ꯖꯨꯠꯇ ꯈꯛꯇꯪ ꯄꯥꯝꯕ ꯅꯠꯇꯦꯕ ꯅꯍꯥꯟ ꯅꯍꯥꯟ ꯊꯥꯏꯅꯒꯤ ꯗꯦꯕꯤꯠ ꯕꯦꯈꯝꯁꯨ ꯁꯟꯅꯔꯝꯃꯦꯅ
ꯀꯔꯤ
ꯏꯪꯂꯦꯟꯗ ꯗꯦꯕꯤꯠ ꯕꯦꯈꯥꯝꯁꯨ ꯌꯥꯎꯋꯤꯅ ꯈꯥꯝꯗꯣ ꯑꯗꯨꯗꯨꯁꯨ ꯄꯥꯝꯕ ꯑꯩ ꯑꯩ ꯑꯩ ꯐꯨꯠꯕꯣꯜ ꯏꯁꯇꯥꯔ ꯄꯥꯝꯂꯛꯄꯁꯦ ꯗꯦꯚꯤꯠ ꯕꯦꯈꯥꯝꯗꯒꯤꯅꯦ ꯑꯩꯒꯤ ꯐꯥꯔꯁ ꯑꯩꯅ ꯈ꯭ꯋꯥꯏꯗꯒꯤ ꯄꯥꯝꯕꯁꯦ ꯗꯦꯕꯤꯛ ꯕꯦꯈꯥꯝꯗꯒꯤ ꯄꯥꯝꯔꯛꯄꯅꯦꯕ
ꯑꯩꯗꯤ ꯑꯗꯨꯝ ꯃꯦꯁꯤ ꯄꯦꯂꯦ ꯑꯁꯤꯒꯨꯝꯕꯁꯦ ꯔꯣꯅꯥꯜꯗꯤꯟꯍꯣ
ꯎꯝ ꯀꯩꯅꯣꯝꯃ
ꯑꯗꯨꯕꯨ ꯈ꯭ꯋꯥꯏꯗꯒꯤ ꯀꯤꯄꯔ ꯄꯥꯝꯂꯛꯄꯗꯤ ꯀꯦꯁꯤꯂꯥꯁ
ꯑꯣ ꯑꯗꯣ ꯍꯟꯗꯛꯀꯥꯟꯁꯦ ꯏꯁꯄꯦꯟꯁꯤꯗꯤ ꯐꯖꯅ ꯁꯥꯟꯅꯕ ꯃꯥꯜꯂꯦꯀꯣ
ꯎꯝ ꯏꯁꯄꯦꯟꯗꯗꯤ ꯑꯩꯗꯤ ꯄꯦꯗ꯭ꯔꯤ
ꯑꯩꯗꯤ ꯌꯥꯝꯃꯥ ꯄꯥꯝꯃꯦ
ꯌꯥꯝꯃꯜꯗꯣ ꯈꯔ ꯃꯥꯗꯣ ꯑꯉꯥꯡ ꯑꯣꯏꯕꯒꯤ ꯑꯣꯚꯔ ꯏꯁꯃꯥꯔꯠ ꯈꯔ ꯆꯠꯂꯦ ꯑꯗꯨꯒꯤ ꯑꯩꯅ ꯄꯥꯝꯗꯕ ꯑꯁꯦꯡꯕꯅꯦ ꯈꯔ ꯆꯠꯄꯅꯦ ꯑꯗꯨꯒꯤ
ꯎꯝ ꯎꯝ
ꯄꯦꯗ꯭ꯔꯤꯗꯤ ꯁꯤꯝꯄꯜ ꯑꯣꯏꯌꯦꯕ ꯑꯗꯨꯒꯤ ꯍꯝꯕꯜꯁꯨ ꯑꯣꯏꯕꯀꯣ ꯑꯗꯨꯒꯤ ꯄꯥꯝꯃꯤꯕ ꯑꯩꯅ ꯑꯩꯗꯤ ꯑꯥ ꯃꯣꯏ ꯏꯁꯀꯤꯜ ꯂꯩꯒꯦꯔꯥ ꯂꯩꯔꯣꯏꯔꯥ ꯑꯗꯨꯒꯨꯝꯕ ꯆꯠꯇꯦꯕ ꯑꯩꯗꯤ ꯍꯝꯕꯥꯜꯗ ꯆꯠꯂꯦꯕ
ꯎꯝ ꯑꯗꯨꯅꯦ ꯍꯣꯏ ꯑꯗꯨꯅꯦ ꯑꯗꯨ ꯃꯣꯏꯒꯤ ꯏꯁꯇꯥꯕ ꯍꯩꯕ ꯍꯩꯇꯕꯗꯤ ꯑꯃꯔꯣꯝꯅꯤꯀꯣ ꯃꯣꯏꯒꯤ ꯎꯝ ꯍꯝꯕꯥꯜ ꯇꯧꯔꯒ ꯑꯗꯨꯝ ꯏꯒꯣ ꯂꯩꯇ꯭ꯔꯒ ꯑꯗꯨꯝ ꯇꯧꯕꯗꯣ ꯄꯥꯝꯃꯦ
ꯎꯝ ꯑꯩꯁꯨꯅꯦ ꯑꯗꯨꯒꯤꯅꯦ ꯃꯦꯁꯤ
ꯄꯥꯝꯕꯅꯦꯕꯀꯣ ꯑꯩ ꯃꯦꯁꯤ ꯍꯥꯟꯗꯤ ꯁꯞꯄꯣꯔꯠ ꯇꯧꯕꯅꯦ ꯑꯗꯣ ꯃꯣꯏꯒꯤ ꯐꯦꯟꯗꯣ ꯑꯁ ꯑꯩꯒꯤ ꯏꯁꯇꯦꯇꯁ ꯑꯩꯗꯤ ꯌꯦꯡꯕꯗ ꯃꯤꯠ ꯅꯥꯔꯦ ꯊꯃꯣꯏꯁꯦ
ꯑꯣ ꯃꯣꯏꯗꯣ ꯁꯨꯃꯥꯏꯅ ꯑꯣꯏꯕꯅꯦꯕꯀꯣ
ꯎꯝ
ꯍꯧꯖꯤꯛꯀꯥꯟꯁꯦ ꯔꯣꯅꯥꯜꯗꯣ ꯑꯩꯈꯣꯏꯒꯤ ꯐꯦꯟꯁꯦ ꯍꯧꯖꯤꯛ ꯏꯁꯇꯥꯔ ꯄ꯭ꯂꯦꯌꯥꯔꯗꯤ ꯃꯦꯁꯤꯒ ꯔꯣꯅꯥꯜꯗꯣꯁꯦ ꯑꯗꯨꯝ ꯌꯦꯠꯅꯔꯒ ꯂꯩꯅ ꯑꯗꯨꯒꯤ ꯍꯧꯖꯤꯛ ꯔꯣꯅꯥꯜꯗꯣ ꯑꯩꯈꯣꯏꯒꯤ ꯐꯦꯟꯁꯤꯡꯁꯦ ꯔꯣꯅꯥꯜꯗꯣ ꯄꯣꯕꯤꯕꯒꯤ ꯃꯦꯁꯤ ꯈꯣꯏꯒ ꯄꯥꯕꯗ ꯈꯨꯗꯤꯡꯒꯤ ꯃꯣꯏꯁꯦ ꯑꯗꯨꯝ ꯑꯗꯣ ꯑꯣꯄꯣꯅꯦꯟꯁꯇꯣ ꯁꯞꯄꯣꯔꯠ ꯇꯧꯈ꯭ꯔꯕꯅꯦꯕ ꯑꯗꯨꯒꯤ ꯃꯣꯏꯁꯦ ꯇꯧꯐꯝ ꯈꯪꯗꯕꯤꯀꯣ ꯑꯗꯨꯒꯤ ꯃꯦꯁꯤ ꯐꯦꯟ ꯈꯣꯏꯁꯤꯅ ꯑꯗꯨꯝ ꯃꯣꯏꯁꯨ ꯁꯥꯎꯍꯟꯅꯤꯡꯉꯥꯏ ꯇꯧꯕ ꯑꯗꯨꯅꯤꯗ ꯍꯥꯟꯅꯗꯤ ꯔꯣꯅꯥꯜꯗꯣ ꯈꯣꯏ ꯀꯥꯔꯤꯉꯩꯗꯨꯗꯤ ꯃꯣꯏꯅꯁꯨ ꯋꯥ ꯖꯥꯠꯖꯥꯠ ꯉꯥꯡꯄꯤꯕꯀꯣ ꯑꯗꯨꯒꯤ
ꯑꯥ
ꯑꯗꯨꯒꯤꯅꯦ ꯍꯣꯏ ꯑꯩꯁꯨ ꯈꯪꯉꯦꯕꯀꯣ ꯑꯩꯁꯨ ꯂꯣꯏꯅꯗꯤ ꯅꯨꯡꯁꯤꯕ ꯐꯨꯠ ꯕꯣꯂꯥꯔꯁꯤꯡꯁꯦ ꯑꯩꯁꯨ ꯐꯨꯠꯕꯣꯂꯥꯔ ꯄꯥꯝꯕ ꯐꯨꯠꯕꯣꯜ ꯄꯥꯝꯕꯅꯤꯅꯀꯣ ꯑꯗꯨꯕꯨ ꯃꯦꯟ ꯈꯛꯇꯪ ꯂꯩꯅ ꯑꯗꯨꯒꯤ ꯋꯥꯅꯤꯗ
ꯎꯝ ꯎꯝ ꯍꯣꯏ ꯍꯣꯏ
ꯑꯩꯗꯤ ꯀꯥꯟꯇꯦꯁꯨ ꯄꯥꯝꯃꯦ ꯄꯧꯕꯥꯁꯨ ꯄꯥꯝꯃꯦ ꯄꯧꯕꯥꯗꯤ ꯍꯝꯕꯥꯜꯗꯤ ꯄꯥꯛ ꯑꯣꯏꯗꯦꯕꯀꯣ ꯍꯥꯏꯗꯤ ꯃꯥꯒꯤ ꯕ꯭ꯔꯦꯕꯔꯤꯗꯣ ꯌꯥꯡꯅꯤꯡꯕꯀꯣ ꯃꯥꯅ ꯅꯨꯄꯥ ꯊꯣꯛꯄꯗꯣ
ꯎꯝ ꯎꯝ
ꯄꯧꯕꯥꯗꯤ ꯑꯗꯨ ꯈꯥꯛ ꯇꯪꯅꯤ ꯑꯩꯅ ꯖꯦꯂꯦꯁ ꯀꯥꯈ꯭ꯔꯤꯁꯦ ꯃꯥ ꯑꯁꯤ ꯅꯨꯄꯥ ꯌꯥꯝ ꯊꯣꯛꯂꯦ
ꯎꯝ ꯄꯣꯛꯕꯗꯣ ꯅꯍꯥꯟ ꯅꯍꯥꯟ ꯋꯥꯔꯜ ꯀꯞ ꯃꯃꯥꯡꯒꯤ ꯃꯃꯥꯡꯗ ꯁꯥꯟꯅꯩꯀꯣ
ꯍꯣꯏ ꯁꯥꯟꯅꯩꯌꯦ
ꯑꯗꯨꯗꯒꯤ ꯈꯪꯪꯂꯛꯄꯅꯦ ꯄꯣꯛꯕꯥꯅꯦ ꯕꯥꯄꯦꯅꯦ ꯁꯤꯈꯣꯏ ꯈꯪꯉꯔꯛꯄꯅꯦ ꯑꯗꯨꯗꯒꯤ
ꯎꯝ
ꯍꯧꯨꯖꯤꯛꯀꯤ ꯎꯗ꯭ꯔꯦꯅ
ꯃꯥ ꯚꯦꯟ ꯆꯥꯕꯅꯤ ꯑꯗꯨꯒꯤ ꯃꯥ ꯀ꯭ꯔꯥꯏꯝꯁꯤꯁ ꯂꯩꯕ ꯑꯗꯨꯒꯤ
ꯑꯣ ꯀꯔꯤ ꯀ꯭ꯔꯥꯏꯝꯔꯥ ꯀꯣ
ꯃꯥꯒꯤꯗꯣ ꯖꯨꯕꯦꯟꯇꯥꯁ ꯁꯥꯟꯅꯔꯤꯉꯩꯗ ꯍꯣꯔꯃꯣꯟ ꯁꯦꯛꯆꯨꯋꯦꯜꯒꯤ ꯗ꯭ꯔꯛ ꯗꯤꯂꯔꯒꯤ ꯑꯣꯏꯔꯝꯒꯅꯤ ꯃꯥꯒꯤꯗꯣ ꯐꯖꯅꯗꯤ ꯈꯪꯗꯦ ꯑꯗꯨꯕꯨ ꯑꯗꯨꯒꯤ ꯃꯥꯗꯣ ꯊꯔꯤꯌꯥꯔ ꯊ꯭ꯔꯤ ꯌꯥꯔꯁ ꯕꯦꯟ ꯇꯧꯕꯅꯤ ꯊ꯭ꯔꯤ ꯌꯥꯔꯔꯥ ꯐꯣꯔ ꯌꯥꯔꯁ ꯂꯥ ꯑꯗꯨꯗꯒꯤ ꯃꯥꯁꯦ ꯀꯦꯔꯤꯌꯥꯔ ꯄꯨꯔꯥ ꯗꯥꯎꯟ ꯆꯠꯂꯕ
ꯎꯝ
ꯑꯗꯨꯕꯨ ꯃꯥꯒꯤ ꯋꯥꯏꯐꯇꯣ ꯁꯞꯄꯣꯔꯇꯤꯞ ꯌꯥꯝ ꯑꯣꯏꯕꯒꯤ ꯑꯃꯨꯛꯀꯥ ꯍꯧꯖꯤꯛꯇꯤ ꯕꯦꯛꯀꯞ ꯇꯧꯔꯒ ꯂꯩꯔꯦ ꯀ꯭ꯂꯕ ꯑꯄꯤꯛꯄꯗ ꯐꯥꯎꯗꯕꯤꯗ ꯁꯥꯟꯅꯔꯒ ꯂꯩ
ꯎꯝ ꯑꯣ ꯑꯩꯈꯣꯏꯒꯤ ꯎꯝ
ꯌꯥꯝ ꯁꯞꯄꯣꯔꯇꯤꯞ ꯑꯣꯏꯕꯒꯤ ꯑꯁ ꯑꯗꯨꯒꯃꯥꯗꯤ ꯌꯥꯝ ꯐꯔꯕꯅꯤ ꯃꯥꯗꯣ ꯗꯣꯡꯐꯣꯜ ꯑꯗꯥ ꯑꯗꯨꯝ ꯄꯩꯁꯥꯁꯨ ꯂꯣꯏꯅ ꯆꯠꯈ꯭ꯔꯕꯅꯦ ꯃꯁꯥ ꯐꯥꯎ ꯁꯦꯀ꯭ꯔꯤꯐꯥꯏꯁ ꯇꯧꯔꯕꯅꯦ ꯕꯣꯜ ꯁꯟꯗꯥꯟ ꯀꯔꯤ ꯍꯥꯏꯁꯤꯔꯥ ꯁꯥꯟ ꯑꯁ ꯂꯣꯟꯁꯤꯁꯨꯀꯣ ꯃꯔꯛ ꯃꯔꯛꯇꯥ ꯊꯣꯛꯇꯥꯕꯥꯅꯦꯕꯥ
ꯍꯣꯏ ꯁꯥꯟꯅꯗꯥꯅꯤꯡꯉꯥꯏ ꯑꯗꯨꯃꯥꯏꯅ ꯇꯧꯈ꯭ꯔꯕꯅꯦꯕ ꯑꯗꯨꯕꯨ ꯃꯥꯒꯤ ꯅꯨꯄꯤꯗꯨꯅ ꯅꯪꯒꯤ ꯗ꯭ꯔꯤꯝꯅꯤꯅ ꯑꯃꯨꯛꯀ ꯆꯦꯖ ꯇꯧꯋ ꯍꯥꯏꯕ ꯑꯃꯨꯛꯀꯥ ꯇꯥꯟꯅꯎ ꯍꯥꯏꯕꯀꯣ ꯑꯗꯨꯗꯒꯤ ꯃꯥꯁꯦ ꯑꯃꯨꯛꯀꯥ ꯕꯦꯛꯑꯞ ꯇꯧꯕꯅꯤ
ꯎꯝ
ꯃꯤ ꯀ꯭ꯂꯕ ꯁꯤꯡꯅꯁꯨ ꯂꯩꯅꯤꯡꯗ꯭ꯔꯕ ꯑꯗꯣ ꯃꯥ ꯅꯨꯡꯁꯤꯕꯤꯕꯒꯤ ꯃꯤ ꯀ꯭ꯂꯕ ꯑꯐꯥꯎꯕ ꯑꯐꯥꯎꯗꯕ ꯀꯣ ꯑꯃꯅ ꯂꯩꯕꯤꯕꯥ
ꯎꯝ ꯎꯝ ꯑꯥ ꯐꯥꯏꯅꯦꯜꯁꯦ ꯗꯦꯠ ꯀꯌꯥꯔꯥ
ꯅꯥꯏꯟꯇꯤꯟ
ꯁꯟꯗꯦ
ꯍꯣꯏ
ꯎꯝ ꯉꯁꯤ ꯉꯁꯤ ꯁꯥꯅꯔꯒ ꯉꯝꯕꯗꯣ ꯐꯥꯏꯅꯦꯜ ꯀꯥꯔꯅꯤꯀꯣ
ꯍꯣꯏ
ꯀꯥꯔꯒ ꯁ꯭ꯄꯦꯟꯒ ꯁꯅꯥꯅꯤꯡꯉꯥꯏꯀꯣ
ꯍꯣꯏ ꯑꯩꯁꯨ ꯁꯄꯦꯟꯗꯤ ꯁꯞꯄꯣꯔꯠ ꯇꯧꯕꯅꯦ ꯑꯗꯣ ꯃꯦꯟꯗꯤ ꯑꯥꯔꯖꯦꯟꯇꯤꯅꯥ ꯑꯣꯏꯕꯅꯤꯅ ꯎꯄꯥꯏ ꯂꯩꯇꯦ ꯃꯕꯥꯅꯤ ꯁꯥꯟꯅꯔꯛꯑꯗꯤ ꯑꯥꯔꯖꯦꯟꯇꯤꯅꯥꯗ ꯑꯗꯨꯝ ꯆꯠꯂꯦ ꯑꯥꯔꯖꯦꯟꯇꯤꯅꯥꯗꯤ ꯃꯦꯁꯤꯒꯤ ꯂꯥꯁ ꯗꯥꯟꯁꯁꯨ ꯑꯣꯏꯔꯦ
ꯑꯃꯨꯛꯀꯥ ꯁꯅꯥꯔꯥꯔꯣꯏ ꯃꯦꯁꯤ
ꯔꯤꯇꯥꯌꯔ ꯂꯥꯎꯔꯅꯤ ꯍꯣꯏ ꯇꯥꯏꯌꯦ
ꯑꯣ ꯅꯨꯡꯉꯥꯏꯇꯦꯅꯦ
ꯎꯝ ꯑꯗꯨꯒꯤ ꯃꯥꯁꯦ ꯍꯟꯗꯛ ꯁꯦ ꯎꯝ ꯍꯟꯇꯛꯁꯦ ꯀꯥꯗ꯭ꯔꯗꯤ ꯎꯄꯥꯏ ꯂꯩꯛꯇꯕ ꯑꯗꯨꯒꯤ
ꯎꯝ ꯎꯝ ꯍꯣꯏ
ꯑꯁ ꯑꯗꯨ ꯑꯣꯏꯔꯁꯨ ꯃꯣꯏꯗꯤ ꯀꯥꯗ꯭ꯔꯁꯨ ꯑꯦꯛꯖꯥꯝ ꯄꯍꯟꯗꯀꯥꯟ ꯂꯧꯗ꯭ꯔꯁꯨ ꯃꯣꯏꯒꯤꯗꯤ ꯑꯗꯨꯝ ꯏꯁꯇꯥꯔ ꯄ꯭ꯂꯦꯌꯔꯅꯤꯅ ꯑꯗꯨꯝ ꯃꯃꯤꯡꯗꯤ ꯆꯠꯀꯅꯤꯗ
ꯑꯗꯨꯕꯨ ꯑꯅꯤꯔꯛꯇꯤ ꯂꯧꯍꯟꯅꯤꯡꯉꯤꯅꯦ ꯑꯅꯤꯔꯛꯇꯤ ꯁꯨꯨꯍꯟ ꯃꯔꯝꯗꯤ ꯍꯧꯖꯤꯛ
ꯅꯍꯥꯟ ꯍꯥꯏꯔꯣ ꯇꯥꯕ꯭ꯔ
ꯍꯧ ꯇꯥꯏ ꯇꯥ
ꯍꯥꯏꯔꯣ ꯍꯥꯏꯔꯣ
ꯅꯪ ꯍꯥꯏꯔꯛꯑꯣꯅꯦ
ꯃꯦ ꯑꯩꯅ ꯍꯥꯏꯕꯗꯤ ꯃꯦꯁꯤꯗꯣ
ꯎꯝ
ꯃꯥ ꯅꯍꯥꯟ ꯅꯍꯥꯟꯁꯨ ꯅꯍꯥꯟꯒꯤ ꯋꯥꯔꯜ ꯀꯞꯁꯨ ꯃꯥ ꯂꯧꯋꯦꯅ
ꯎꯝ ꯇ꯭ꯋꯦꯟꯇꯤ ꯇꯨꯗ ꯑꯃ ꯈꯛꯇꯅꯦ
ꯑꯗꯨꯅ ꯃꯥꯒꯤ ꯄꯨꯟꯁꯤꯗ ꯐ꯭ꯔꯁ ꯔꯥ
ꯍꯥꯥ
ꯑꯗꯨꯅ ꯃꯥ ꯋꯥꯔꯜ ꯑ ꯋꯥꯔꯜ ꯀꯞ ꯒꯣꯜ ꯆꯟꯕꯗꯣ ꯑꯗꯨꯅ ꯐꯥꯔꯁ ꯑꯣꯏꯕ꯭ꯔꯥ ꯍꯥꯏꯕ ꯇꯨ ꯊꯥꯎꯖꯟ ꯇꯨ ꯇ꯭ꯋꯦꯟꯇꯤ ꯇꯨꯗ
ꯍꯣꯏ ꯑꯗꯨꯗ ꯐꯥꯔꯁ ꯇꯥꯏꯝꯅꯤ ꯃꯥ ꯂꯧꯕꯗ ꯇ꯭ꯔꯣꯐꯤ ꯃꯥꯒꯤ ꯀꯦꯔꯤꯌꯔꯗ ꯑꯗꯣ ꯍꯟꯗꯛꯁꯤꯒ ꯑꯅꯤ ꯑꯣꯏꯗꯣꯏꯕ ꯉꯝꯃꯗꯤ
ꯑꯗꯨ ꯔꯣꯅꯥꯟꯗꯣꯗꯤ ꯀꯌꯥꯃꯨꯛꯗꯤ ꯁꯨꯔꯒꯦꯔꯥ
ꯔꯣꯅꯥꯜꯗꯣꯗꯤ ꯑꯃꯐꯥꯎ ꯂꯧꯗꯦ ꯃꯥꯒꯤ ꯀꯦꯔꯤꯌꯔꯗ
ꯂꯧꯗ꯭ꯔꯤ
ꯎꯝ
ꯑꯣ ꯑꯩꯗꯤ ꯃꯥ ꯂꯧꯔꯕ꯭ꯔꯥ ꯈꯟꯕꯅꯤꯅꯦ
ꯂꯧꯗꯦ
ꯑꯣ ꯅꯨꯡꯉꯥꯏꯇꯦꯗ
ꯎꯝ
ꯔꯣꯅꯥꯥꯟꯗꯣꯁꯦ ꯏꯒꯣ ꯂꯩꯒꯗꯕ ꯃꯥꯜꯂꯦ
ꯏꯒꯣ
ꯍꯣꯏ ꯂꯩꯒꯗꯕ ꯃꯥꯜꯂꯦꯕ
ꯍꯣꯏ ꯏꯒꯣꯗꯤ ꯑꯗꯨꯝ ꯂꯩꯕꯅꯤꯗ ꯀꯔꯤ ꯍꯥꯏꯁꯤꯔꯥ